ꯍꯣꯏ ꯅꯪꯒꯤ ꯆꯠꯂꯦ ꯆꯠꯂꯦ
ꯁꯥꯏꯔ ꯅꯣꯡ ꯇꯥꯔꯁꯨ
ꯀꯣꯛꯇ ꯅꯣꯡ ꯇꯥꯔꯁꯨ ꯀꯣꯛ ꯀꯩꯅꯣ ꯂꯨꯄꯧ ꯂꯩꯕꯗꯣ ꯑꯗꯨ ꯀꯔꯤ ꯐꯕ꯭ꯔꯣ ꯀꯔꯤꯇꯩꯔꯒ ꯐꯕ꯭ꯔꯣ ꯈꯪꯕ꯭ꯔꯣ
ꯈꯪꯗꯦ
ꯑ‌ꯣ ꯑꯩꯗꯤ ꯀꯣꯛꯁꯦ ꯍꯧꯖꯤꯛꯀꯁꯦ ꯂꯨꯄꯧ ꯌꯥꯝ ꯊꯣꯛꯑꯦꯕꯀꯣ ꯈꯪꯗꯦ ꯁꯝꯁꯨ ꯌꯥꯝ ꯇꯥꯏ ꯑꯍꯟ ꯑꯣꯏꯔꯛꯄꯒꯤꯔꯍꯥꯏꯗꯤ ꯈꯪꯗ꯭ꯔꯦꯍ‌ꯦ ꯁꯝ ꯇꯥꯕꯗꯤ ꯃꯤ ꯂꯣꯏꯅꯃꯛ ꯇꯥꯏꯗ ꯅꯪꯗꯤ ꯀꯃꯥꯏ ꯇꯧꯕ꯭ꯔꯣ ꯅꯪꯒꯤ ꯁꯝꯗꯤ
ꯑꯁ ꯑꯗꯨꯝ ꯇꯥꯔꯒ
ꯁꯨꯝ ꯇꯥꯔꯒ ꯂꯩꯌꯦ ꯁꯨꯝ ꯇꯥꯕ꯭ꯔꯣ ꯅꯪꯁꯨ
ꯎꯝ
ꯑꯁ ꯑꯩꯁꯦ ꯂꯥꯏꯅꯥ ꯂꯩꯕꯒꯤꯔꯥ ꯑꯗꯨꯃꯥꯏꯅꯁꯨ ꯈꯟꯕꯅꯦ ꯑꯩꯗꯤ ꯑꯦ ꯅꯪꯁꯨ ꯑꯩꯁꯨ ꯅꯍꯥꯟ ꯈꯜꯂꯤꯕ ꯈꯪꯕ꯭ꯔꯥ ꯏꯔꯨꯕꯝꯗꯁꯨ ꯌꯥꯝ ꯇꯥꯏ ꯀꯩꯅꯣꯝꯃ ꯇꯧꯔꯦ ꯇꯥꯕ ꯀꯩꯅꯣꯝꯃ ꯇꯧꯔꯦ ꯑꯁ ꯑꯩꯁꯤꯕꯨ ꯀꯩꯗꯧꯔꯕ ꯖꯥꯠꯅꯣꯒ ꯈꯜꯂꯤꯅ‌ꯦꯕ ꯑꯩꯗꯤ ꯇꯃꯟꯗꯅꯀꯣ ꯑꯩꯁꯨ ꯎꯝ ꯑꯁ ꯍꯥꯏꯗꯤ ꯏꯊꯟꯇ ꯅꯨꯡꯉꯥꯏꯖꯗꯕꯗꯣ ꯃꯥꯏ ꯑꯣꯏꯔ‌ꯦꯕ ꯑꯗꯨꯒꯤ ꯑꯗꯨ ꯑꯩꯅ ꯏꯆꯦꯗ ꯍꯥꯏꯕ ꯏꯆꯦꯅ ꯑꯗꯨꯗꯤ ꯅꯪ ꯀꯩꯅꯣ ꯇꯧꯕꯩ ꯑꯣꯏꯔꯝꯅꯤ ꯅꯪ ꯏꯁꯤꯡꯗꯣ
ꯎꯝ
ꯏꯁꯤꯡꯗꯣ ꯅꯪ ꯆꯥꯟꯅꯗ꯭ꯔꯥꯕ ꯀꯩꯅꯣꯝꯃ ꯇꯧꯔꯝꯃꯅꯤ ꯍꯥꯏꯕ ꯑꯩꯅ ꯑꯣ ꯏꯁꯤꯡ ꯆꯥꯟꯅꯗ꯭ꯔꯁꯨ ꯑꯩꯒꯤ ꯇꯥꯕꯗꯤ ꯍꯦꯟꯃꯟꯗ꯭ꯔꯣ ꯍꯥꯏꯕ ꯑꯗꯨꯗꯤ ꯀꯩꯁꯨ ꯇꯧꯔꯝꯃꯣꯏ ꯈꯣꯠꯂꯣꯏꯅꯗꯤ ꯍꯥꯏꯗꯤ ꯍꯥꯏꯌꯦꯕꯀꯣ ꯍꯥꯏꯔꯁꯨ ꯋꯥꯈꯜ ꯅꯨꯡꯉꯥꯏꯇꯦꯅ
ꯏꯟꯕꯁꯤ
ꯑꯁ ꯅꯪ ꯍꯧꯖꯤꯛ ꯀꯩꯗꯧꯔꯤꯅꯣ ꯅꯪꯗꯤ
ꯍꯧꯖꯤꯛ ꯀꯤꯠꯆꯟꯗ ꯂꯩꯌꯦ
ꯑ‌ꯦ ꯑꯁ ꯍꯧꯖꯤꯛ ꯈꯨꯏꯪꯁꯤꯗꯤ ꯅꯨꯡꯉꯥꯏꯕꯅ ꯂꯣꯏꯔꯦ ꯚꯥꯏ
ꯑꯁ ꯏꯪꯗ‌ꯦ ꯑꯩꯈꯣꯏꯗꯗꯤ ꯎꯍꯥꯡ ꯀꯥꯡꯂ ꯂꯩꯔ‌ꯦ
ꯌꯥꯝꯅ ꯅꯨꯡꯁꯤꯠꯇꯣ
ꯑ ꯅꯨꯡꯁꯤꯠꯁꯨꯨ ꯂꯥꯛꯇꯦ ꯅꯣꯡꯗꯤ ꯈ꯭ꯔ ꯈ꯭ꯔ ꯇꯥꯏꯌ‌ꯦ
ꯑꯥ ꯑꯩꯈꯣꯏꯗꯤ ꯍꯧꯖꯤꯛ ꯑꯩꯈꯣꯏ ꯏꯆꯦ ꯑꯩꯈꯣꯏꯅꯤ ꯂꯩꯔꯤꯁꯦ ꯆꯤꯡ ꯍꯥꯏꯅ ꯆꯤꯡꯒꯨꯝꯕ ꯀꯩꯗꯧꯅꯦꯕ ꯀꯣ ꯑꯗꯨꯒꯤ ꯑꯥ ꯃꯔꯛ ꯑꯥ ꯃꯣꯏ ꯃꯤ ꯑꯇꯣꯞꯄꯅ ꯌꯥꯝ ꯁꯥꯗꯤ ꯁꯥꯏꯌꯦꯕ ꯑꯗꯨ ꯑꯣꯏꯔꯁꯨ ꯑꯈꯣꯏꯅ ꯃꯊꯛꯇ ꯀꯥꯔꯗꯤ ꯅꯨꯡꯁꯤꯠꯀꯨꯝꯕ ꯈꯔ ꯈꯔ ꯂꯥꯛꯄꯗꯣ ꯏꯪꯕꯀꯣ
ꯎꯝ
ꯑꯩꯈꯣꯏ ꯏꯆꯦ ꯈꯣꯏꯅꯤꯅ ꯑꯁ ꯁꯤꯗ ꯂꯩꯕꯒꯤ ꯀꯥꯟꯅꯕ ꯍꯥꯏꯔꯤꯁꯦ ꯃꯊꯛꯇ ꯇꯦꯔꯦꯁꯇ ꯃꯊꯛꯇ ꯅꯨꯡꯁꯤꯠꯇꯣ ꯐꯨꯔꯒ ꯅꯨꯡꯉꯥꯏꯖꯕꯅꯦ ꯍꯥꯏꯕꯅꯦ ꯅꯣꯏꯒꯤ ꯇꯦꯔꯦꯁ ꯑꯇ ꯀꯥꯔꯒ ꯀꯩꯅꯣ ꯇꯧꯗ꯭ꯔꯣ
ꯇꯦꯔꯦꯁ ꯂꯩꯇꯤꯅꯦ
ꯑꯦ ꯑꯗꯨꯒ ꯑꯗꯨ ꯍꯥꯏꯔꯒ ꯅꯣꯏ ꯈꯨꯜꯂꯣꯝꯒꯤ ꯑꯩꯈꯣꯏ ꯀꯣꯏꯕ ꯆꯠꯄꯗꯣ
ꯎꯝ
ꯑꯗꯨ ꯀꯃꯥꯏꯅ ꯇꯧꯔ ꯂꯩꯕ꯭ꯔꯥ ꯍꯧꯖꯤꯛꯀꯥꯟꯁꯦ ꯀꯩꯅꯣ ꯃꯤꯅ ꯌꯥꯝꯅ ꯆꯠꯅꯕ꯭ꯔꯥ ꯅꯠꯇ꯭ꯔꯒ ꯀꯃꯥꯏ ꯇꯧꯔ ꯂꯩꯕ꯭ꯔꯣ? ꯑꯣ ꯑꯗꯨꯝ ꯆꯠꯄ꯭ꯔꯣ?
ꯎꯝ ꯍꯨꯖꯤꯛꯀꯥꯟꯗꯤ ꯂꯝꯕꯤꯁꯨ ꯆꯥꯎꯈ꯭ꯔꯦ꯫
ꯑꯗꯨ ꯔꯝꯕꯤꯗꯣ
ꯎꯝ
ꯑꯣꯏ ꯌꯥꯝ ꯆꯠꯅꯤꯡꯉꯦ ꯑꯩꯗꯤ꯫
ꯒꯥꯔꯤ ꯆꯠꯅꯤꯡꯉꯥꯏ ꯁꯦꯝ ꯁꯦꯝꯕꯤꯈ꯭ꯔꯦꯕ꯫
ꯑꯣ ꯑꯗꯨ ꯑꯩꯈꯣꯏꯅ ꯅꯨꯡꯒꯨꯝꯕ ꯌꯦꯡꯕ ꯆꯠꯄꯗꯨꯔꯣ?
ꯎꯝ
ꯑꯥ ꯀꯔꯤ ꯃꯇꯝꯗꯒꯤꯅꯣ ꯀꯨꯏꯔꯕ꯭ꯔꯣ?
ꯀꯨꯏꯔꯦꯗ
ꯑꯁ ꯅꯪꯅ ꯑꯗꯨꯝ ꯑꯦ ꯃꯉꯥꯒꯨꯝꯕ ꯅꯪꯅ ꯍꯥꯏꯕ ꯋꯥꯗꯤ ꯀꯨꯏꯈ꯭ꯔꯦꯅꯦ ꯑꯩꯅ ꯅꯣꯏ ꯈꯨꯟꯗ ꯂꯥꯛꯄꯗꯨꯗꯤ꯫ ꯍꯥꯏꯕꯗꯤ ꯍꯥꯏꯗ ꯋꯥꯛ ꯈꯜꯗꯤ ꯉꯔꯥꯡ ꯉꯔꯥꯡ ꯈꯛ ꯆꯠꯄꯒꯤ ꯋꯥꯈꯜꯗꯅꯦꯕ ꯂꯩꯔꯤꯁꯦ꯫
ꯈꯣꯏꯅ ꯆꯠꯄꯗꯣ ꯀ꯭ꯂꯥꯁ ꯅꯥꯏꯟꯗꯔ ꯇꯦꯟꯗꯔꯥ?
ꯑꯩ ꯈꯪꯗꯦ ꯀ꯭ꯂꯥꯁ ꯅꯥꯏꯟ ꯑꯣꯏꯕꯗ ꯅꯠꯇ꯭ꯔꯣ
ꯅꯥꯏꯟ ꯃꯥꯂꯤꯀꯣ
ꯃꯥꯏ ꯑꯣꯏꯕ ꯃꯥꯜꯂꯦ ꯅꯪꯒꯤ ꯀꯩꯅꯣꯝꯃ ꯂꯧꯕ ꯀꯥꯎꯋꯦ ꯍꯥꯏꯅ ꯂꯧꯕ ꯆꯠꯄ ꯃꯥꯜꯂꯦꯕ ꯈꯪꯗꯦ ꯑꯁ ꯑꯗꯨ ꯃꯇꯝꯒꯤ ꯑꯩꯈꯣꯏꯅ ꯆꯥꯈꯤꯕ ꯅꯣꯏꯒꯤ ꯆꯥꯛ ꯅꯞ ꯅꯞ ꯂꯥꯎꯕꯤꯗꯣ
ꯑꯥ
ꯇꯨ ꯃꯦꯠꯂꯒ ꯆꯥꯕꯗꯣ
ꯑꯥ
ꯅꯍꯥꯟ ꯑꯩꯅ ꯑꯩꯈꯣꯏ ꯈꯨꯟꯒꯤ ꯃꯊꯛꯀꯤ ꯈꯨꯟꯗꯣ ꯑꯗꯨꯗ ꯈꯣꯏꯒꯤ ꯑꯕꯣꯛ ꯑꯃ ꯂꯩꯌꯦꯕꯀꯣ ꯑꯗꯨꯅ ꯃꯣꯏꯅ ꯆꯥꯛ ꯅꯞ ꯅꯞ ꯂꯥꯎꯕꯗꯣ ꯊꯥꯔꯛꯄ ꯑꯩꯈꯣꯏ ꯆꯥꯎ ꯍꯥꯏꯔ ꯍꯨꯖꯤꯛ ꯀꯨꯝꯍꯩ ꯃꯇꯝ ꯌꯧꯔꯛꯄꯒꯤꯀꯣ ꯃꯣꯏ ꯄꯤꯔꯦ ꯑꯩ ꯑꯟ ꯑꯗꯨ ꯑꯗꯨ ꯄꯤꯔꯒ ꯑꯩꯅ ꯑꯗꯨꯒꯤ ꯑꯩꯗꯣ ꯍꯦꯛ ꯅꯣꯏ ꯅꯣꯏꯗ ꯆꯥꯕꯗꯣ ꯅꯤꯡꯁꯤꯡꯂꯛꯄ ꯑꯗꯨꯒꯤ ꯃꯅꯥ ꯑꯃ ꯑꯩꯈꯣꯏꯅ ꯃꯣꯔꯣꯛ ꯃꯦꯠꯈꯤꯕꯗꯣ ꯑꯗꯨ ꯒ ꯑꯩꯅꯁꯦ ꯑꯩꯅ ꯏꯃꯥꯅꯗꯤ ꯃꯥ ꯊꯣꯡꯕꯤꯔꯒꯦ ꯍꯥꯏꯅ ꯍꯥꯏꯕ ꯃꯥꯅ ꯀꯩꯅꯣꯝꯃꯗ ꯀꯥ ꯑꯃꯒ ꯊꯣꯡꯔꯁꯦ ꯍꯥꯏꯕ ꯑꯩꯅ ꯌꯥꯗꯦ ꯌꯥꯗꯦ ꯆꯤꯡꯒꯤ ꯆꯐꯨꯗ ꯊꯣꯡꯁꯦ ꯍꯥꯏꯅ ꯍꯥꯏꯌꯦꯕ
ꯑꯣ
ꯑꯗꯣ ꯆꯤꯡꯒꯤ ꯆꯐꯨ ꯆꯐꯨꯗ ꯊꯣꯡꯒꯦ ꯅꯪ ꯉꯣ ꯅꯪ ꯑꯣꯏꯅ ꯊꯣꯡꯉꯣ ꯃꯩ ꯇꯧꯔꯒ ꯇꯧꯕꯗ ꯇꯜꯂꯦ ꯍꯥꯏꯌꯦ ꯑꯩꯉꯣꯟꯗ ꯑꯗꯨ ꯑꯩꯗꯤ ꯅꯣꯏꯗꯗꯤ ꯆꯤꯡꯒꯤ ꯆꯐꯨꯗꯅꯤꯅ ꯊꯣꯡꯈꯤꯕꯗꯣ ꯑꯗꯨ ꯑꯩꯅ ꯑꯩꯁꯨ ꯆꯤꯡꯉꯤ ꯆꯐꯨꯗ ꯇꯧꯔꯛꯑꯦ ꯑꯗꯨꯝ ꯆꯥꯛꯄꯨꯗꯤ ꯌꯥꯝꯅꯗꯤ ꯀꯥ ꯍꯦꯟꯅꯗꯤ ꯈꯦꯠꯅꯗꯦꯕꯀꯣ ꯁꯤꯡꯖꯨꯗꯣ ꯌꯥꯝ ꯈꯦꯠꯅꯕ ꯋꯥꯅꯤ ꯍꯥꯏꯕꯗꯤ ꯍꯣꯏ ꯅꯣꯏꯔꯣꯝꯗ ꯍꯥꯎꯔ ꯆꯥꯔꯛꯄꯒꯤ ꯍꯧꯔꯝꯗꯧ ꯌꯥꯝ ꯃꯥꯟꯕ
ꯑꯣ ꯑꯈꯣꯏ ꯑꯉꯥꯡꯗꯨꯗꯤ ꯄꯪꯆ ꯆꯥꯕꯗ ꯂꯣꯏꯅꯃꯛ ꯍꯥꯎ
ꯄꯡꯆꯥ ꯆꯕꯗ ꯂꯣꯏꯃꯛ ꯍꯥꯎꯕꯅꯤꯗ ꯍꯧꯖꯤꯛ ꯀꯥꯟꯗꯤ ꯑꯁꯦꯡꯕꯀꯣ
ꯎꯝ ꯃꯍꯥꯎꯁꯨ ꯇꯣꯉꯥꯟꯕꯒꯨꯝ
ꯇꯣꯉꯥꯟꯕꯒꯨꯝ ꯇꯧꯈ꯭ꯔꯦ ꯍꯧꯖꯤꯛꯀꯥꯟ ꯈꯪꯗꯦ ꯍꯧꯖꯤꯛꯀꯥꯟꯁꯦ ꯀꯩ ꯀꯩꯅꯣ ꯌꯥꯝꯃꯟꯕꯒꯤ ꯑꯗꯨꯒꯨꯝꯕ ꯑꯩꯈꯣꯏꯅꯦ ꯍꯧꯔꯛꯄꯁꯤꯡꯗꯣ ꯍꯥꯎꯕ ꯍꯧꯗ꯭ꯔꯦꯗ
ꯎꯝ ꯑꯩꯈꯣꯏ ꯑꯩꯈꯣꯏ ꯑꯉꯥꯡ ꯑꯣꯏꯔꯤꯀꯥꯟꯗꯗꯤ ꯄꯤꯀꯜꯁꯀꯨꯝꯕ ꯌꯥꯝ ꯆꯥꯕꯗꯣ ꯍꯧꯖꯤꯛꯇꯤ ꯑꯁ ꯆꯥꯔꯁꯨ ꯍꯥꯎꯗ꯭ꯔꯦ
ꯑꯥ ꯍꯥꯏꯔꯒ ꯍꯣꯏ ꯊꯥꯏꯅꯗꯤ ꯂꯨꯄꯥ ꯇꯔꯥꯅꯦꯁꯦ ꯃꯤ ꯄꯨꯂꯞ ꯄꯨꯂꯞ ꯆꯥꯕꯅꯦ
ꯇꯧꯗ꯭ꯔꯣ ꯍꯣꯏ ꯑꯁ ꯂꯨꯄꯥ ꯃꯉꯥ ꯀ ꯂꯨꯄꯥ ꯃꯉꯥꯒ ꯄꯥꯏꯔ ꯄꯨꯟ ꯄꯨꯟꯅ ꯆꯠꯄꯗꯣ ꯅꯨꯡꯁꯤꯗ꯭ꯔꯣ ꯍꯥꯏꯕ
ꯅꯨꯡꯁꯤꯌꯦ ꯃꯥꯒꯤ ꯄꯤꯡꯄꯣꯡꯗꯣ ꯑꯗꯨꯝ
ꯑꯁ
ꯁꯤꯑꯔ ꯇꯧꯔꯒ ꯆꯥꯎ
ꯁꯤꯑꯔ ꯇꯧꯔꯑ ꯆꯥꯕꯗ ꯑꯁ ꯃꯤꯊꯥꯏꯒ ꯀꯩ ꯀꯩꯒ ꯀꯛꯑꯒ ꯃꯤꯊꯥꯏꯒꯨꯝꯕ ꯀꯛꯑꯒ ꯆꯥꯕꯗꯣ ꯅꯤꯡꯁꯤꯡꯕ꯭ꯔꯣ
ꯅꯤꯡꯁꯤꯡꯉꯦ ꯑꯩꯈꯣꯏ ꯑꯩꯈꯣꯏ ꯃꯇꯝꯗꯗꯤ ꯌꯥꯝ ꯃꯪꯒꯜ ꯑꯣꯏꯅ ꯆꯥꯏꯀꯣ
ꯍꯣꯏ ꯑꯗꯁꯨꯨ ꯈꯥꯏ ꯈꯥꯏꯔꯒ
ꯄꯣꯀꯦꯠ ꯃꯅꯨꯡꯗ ꯊꯝꯔꯒ
ꯊꯝꯔꯒꯀꯣ ꯍꯣꯏ ꯑꯁ ꯊꯥꯏꯅ ꯑꯁ ꯑꯗꯨ ꯃꯇꯝꯗ ꯊꯥꯏꯅ ꯍꯩꯅꯧꯒꯨꯝꯕ ꯌꯥꯝ ꯆꯥꯕꯗꯣ ꯅꯤꯡꯁꯤꯡꯕ꯭ꯔꯣ
ꯅꯤꯡꯁꯤꯡꯉꯦ ꯑ
ꯎꯝ ꯀ꯭ꯂꯥꯁ ꯃꯅꯨꯡꯗꯒ ꯍꯩꯅꯧ ꯌꯥꯝ ꯆꯥꯕꯗꯣ
ꯑꯥ
ꯑꯗꯨꯒ ꯀꯩꯅꯣ ꯅꯤꯡꯁꯤꯡꯕ ꯅꯪ ꯑ ꯍꯩꯅꯧꯒ ꯍꯪꯒꯥꯝꯒꯤ ꯃꯍꯤꯒ ꯀ꯭ꯂꯥꯁꯒꯤ ꯃꯅꯨꯡꯗ ꯆꯥꯈꯤꯕꯗꯣ ꯅꯤꯡꯁꯤꯡꯕ꯭ꯔꯣ
ꯑꯥ
ꯑꯥꯥ ꯅꯣꯛꯅꯤꯡꯉꯤꯗ ꯑꯣꯖꯥꯅ ꯍꯦꯛ ꯐꯥꯕꯗꯣ ꯑꯗꯨꯒ ꯀꯩꯅꯣꯗꯤ ꯅꯤꯡꯁꯤꯡꯕ꯭ꯔꯣ ꯁꯥꯔꯗꯣ ꯑꯁ ꯁꯥꯔ ꯀꯩꯅꯣꯝꯃ ꯂꯧꯕ ꯁꯥꯔꯗꯣ ꯈꯣꯠꯅꯤꯉꯥꯏ ꯂꯧꯕ ꯑꯣꯖꯥꯗꯣ
ꯎꯝ
ꯑꯑꯗꯨꯗꯤ ꯑꯩꯗꯤ ꯍꯧꯖꯤꯛ ꯐꯥꯎ ꯑꯗꯨꯝ ꯅꯨꯡꯁꯤꯔ ꯈꯜꯂꯤꯅꯦ ꯃꯥꯗꯤ ꯃꯥꯕꯨꯗꯤ ꯑꯥꯏ ꯑꯗꯨꯝ ꯑꯨꯏꯑꯦꯗ ꯑꯣ ꯋꯥꯉꯥꯡ ꯑꯗꯨꯝ ꯀꯩꯅꯣ ꯈꯨꯝꯕ꯭ꯔꯣ ꯋꯥ ꯈꯨꯝꯕ꯭ꯔꯣ ꯅꯣꯏ ꯈꯨꯝꯅꯕ꯭ꯔꯣ
ꯎꯝ ꯈꯨꯝꯅꯥꯏ ꯑꯩ
ꯅꯨꯡꯉꯥꯏꯔꯤꯕ꯭ꯔꯥ ꯑꯗꯨꯃꯥꯏꯅ ꯍꯥꯏꯌꯦ ꯍꯣꯏ ꯑꯣ ꯍꯣꯂꯤꯗꯦꯒꯨꯝꯕ ꯑꯃꯒꯤ ꯌꯨꯝꯗ ꯂꯥꯛꯑꯦꯕ ꯑꯣ
ꯅꯨꯡꯁꯤꯌꯦꯅꯦ ꯑꯗꯨ ꯑꯣꯖꯥꯁꯨ ꯑꯩꯅ ꯀꯥꯎꯕ ꯉꯝꯗꯕ ꯑꯣꯖꯥ ꯍꯥꯏꯔꯗꯤ ꯑꯗꯨ ꯈꯣꯠꯄ ꯑꯣꯖꯥꯗꯨꯒ ꯑꯗꯨ ꯈꯪꯉꯔꯦꯗ ꯑꯃꯅ ꯌꯥꯝ ꯁꯥꯊꯤꯔꯛꯑꯦ ꯌꯥꯝ ꯐꯨꯒꯟꯕ ꯑꯣꯖꯥꯗꯣ
ꯄꯅꯤꯁꯃꯦꯟꯠ ꯌꯥꯝ ꯄꯤꯕꯗꯣ
ꯍꯣꯏ ꯐꯨꯕ ꯈꯣꯠꯄ ꯌꯥꯝ ꯇꯧꯕꯧꯖꯥꯗꯣ ꯑꯗꯨ ꯑꯩ ꯅꯍꯥꯟ ꯎꯑꯦ ꯎꯔꯒ ꯅꯍꯥꯟ ꯎꯔꯒ ꯑꯩꯉꯣꯟꯗ ꯍꯦꯛ ꯅꯨꯡꯉꯥꯏꯔꯤꯕ꯭ꯔꯣ ꯇꯧꯔꯛꯄ ꯁꯥꯕꯅꯦꯕ ꯑꯩꯅ ꯍꯣꯏ ꯑꯣꯖꯥ ꯅꯨꯡꯉꯥꯏꯔꯦ ꯍꯥꯏꯕ ꯀꯥꯟꯗ ꯑ ꯅꯪꯁꯤ ꯅꯨꯡꯉꯥꯏꯔꯥ ꯂꯩꯔꯤ ꯗꯤꯌꯨ ꯌꯥꯔꯦꯅꯦ ꯍꯥꯏꯕ ꯁꯥꯕ ꯎꯗꯕ ꯀꯨꯏꯔꯦꯀꯣ ꯈꯣꯠꯂꯦꯀꯣ ꯍꯥꯏꯕ ꯑꯩꯅ ꯍꯣꯏ ꯑꯁ ꯅꯪꯕꯨꯁꯨ ꯎꯗꯕ ꯀꯨꯏꯔꯦ ꯑꯣꯖꯥ ꯍꯥꯏꯕꯤꯕꯅꯦꯕ
ꯑꯁ ꯃꯥꯕꯨꯗꯤ ꯑꯩ ꯎꯅꯗ꯭ꯔꯦꯗ
ꯑꯣ ꯅꯪ ꯑꯇꯣꯞꯄ ꯑꯣꯖꯥꯒ ꯁꯨꯛꯎ ꯎꯗ꯭ꯔꯦ
ꯄꯨꯋꯦ ꯑꯃ
ꯑ ꯑ ꯈꯔ ꯄꯤꯛ ꯑꯗꯨꯗꯣ ꯑꯣ ꯑꯗꯨꯒ ꯅꯣꯡꯃ ꯅꯪꯒꯤ ꯅꯆꯦꯗꯣ
ꯎꯝ
ꯑ ꯍꯥꯏꯔꯛꯄ꯭ꯔꯣ ꯅꯦꯆꯦꯅ ꯑꯩꯈꯣꯏꯒꯤ ꯏꯌꯥꯝꯕꯒꯤꯒ ꯍꯤꯗꯥꯛ ꯀꯩꯅꯣ ꯇꯧꯕ ꯇꯧꯐꯝ ꯍꯤꯗꯥꯛ ꯀꯥꯞꯄ ꯅꯠꯇꯕ ꯍꯤꯗꯥꯛ ꯀꯩꯅꯣ ꯏꯒꯨꯝꯕ ꯇꯦꯁ ꯇꯧꯐꯝ ꯂꯩꯕꯗꯣ ꯈꯪꯉꯦꯀꯣ ꯑꯗꯨꯗꯅ ꯅꯣꯡꯃ ꯅꯆꯦ ꯂꯥꯛꯑꯦ
ꯑꯣ
ꯑꯩꯅ ꯈꯨꯝꯕꯤꯕꯅꯦ ꯑꯩꯅ ꯏꯆꯦ ꯍꯥꯏꯕ ꯃꯥꯅ ꯍꯣꯏ ꯍꯥꯏꯌꯦ ꯍꯥꯏꯗꯤ ꯅꯪ ꯑꯗꯨꯒꯤ ꯅꯨꯃꯤꯠꯇ ꯃꯥ ꯃꯥ ꯍꯥꯡꯉꯛꯄꯅꯦ ꯑꯩꯉꯣꯟꯗ ꯑ ꯀꯃꯥꯏꯅ ꯍꯪꯪꯂꯛꯄ꯭ꯔꯣ
ꯃꯥꯁꯦ ꯑ ꯀꯃꯥꯏꯅ ꯇꯧꯔꯒ ꯂꯩꯕ꯭ꯔꯥ ꯑꯗꯨꯃꯥꯏꯅ ꯍꯩꯔꯛꯄꯅꯦ
ꯑ ꯃꯥ ꯑꯩꯕꯨ ꯁꯛꯇꯤ ꯀꯥꯎꯔ ꯃꯥꯜꯂꯦ
ꯑꯥꯎ
ꯀꯣ
ꯎꯝ
ꯈꯪꯗꯦꯗ ꯑꯩ ꯑꯩꯁꯨ ꯑꯩꯅꯗꯤ ꯑꯗꯨꯝ ꯃꯥꯗꯤ ꯆꯍꯤ ꯑꯃꯈꯛ ꯑꯣꯏꯕ ꯑꯣꯏꯔꯝꯅꯤꯀꯣ ꯑꯩꯈꯣꯏꯅ ꯂꯥꯛꯄꯗ ꯑꯣꯖꯥ ꯑꯣꯏꯔꯝꯕꯗꯣ
ꯑꯥ ꯆꯍꯤ ꯑꯃꯈꯛꯅꯤ
ꯈꯛꯅꯦ ꯑꯗꯨꯒꯤꯅꯦ ꯑꯗꯨꯒꯤ ꯑꯩꯅꯗꯤ ꯃꯥ ꯍꯥꯏꯗꯤ ꯅꯪꯒ ꯅꯆꯦꯅꯤꯅ ꯍꯥꯏꯗꯤ ꯀꯥꯎꯕ ꯀꯥꯎꯗꯦꯕ
ꯍꯣꯏ
ꯑꯗꯨꯒꯤ ꯈꯨꯝꯔꯛꯑꯦ ꯑꯩꯅ ꯑꯗꯨꯃꯥꯏꯅ ꯈꯨꯝꯔꯛꯄꯗ ꯃꯥꯁꯨ ꯈꯨꯝꯃꯦ ꯑꯗꯨꯒ ꯑ ꯑꯩꯅ ꯏꯆꯦ ꯑꯗꯨ ꯏꯃꯥꯟꯕꯤꯗꯣ ꯅꯨꯡꯉꯥꯏꯔꯤꯕ꯭ꯔꯣ ꯈꯣꯠꯄ꯭ꯔꯣ ꯍꯥꯏꯅ ꯍꯪꯕꯅꯦꯕ
ꯑ
ꯃꯥꯅ ꯀꯔꯤ ꯇꯧꯅꯤꯡꯉꯥꯏ ꯂꯥꯛꯄ꯭ꯔꯣ ꯑꯗꯨꯃꯅ ꯑꯗꯨꯃꯥꯏꯅꯦ ꯑꯗꯨꯃꯥꯏꯅꯦ ꯍꯥꯏꯕ ꯑꯩ ꯑꯗꯨ ꯅꯨꯃꯤꯠꯇ ꯏꯌꯥꯝꯕ ꯒꯤ ꯃꯥꯒꯤ ꯀꯩꯅꯣꯗ ꯀꯩꯅꯣꯃ ꯇꯝꯒꯦ ꯍꯥꯏꯅ ꯂꯥꯛꯈꯤꯕꯅꯦꯕ ꯀꯣ ꯑꯩꯒꯤ ꯑꯩꯅ ꯇꯝꯕꯒ ꯃꯥꯟꯅꯕꯒꯤ ꯑꯗꯨ ꯂꯥꯛꯄꯅꯦꯕ ꯂꯥꯛꯄꯀꯥꯟꯗ ꯃꯥꯁꯨ ꯂꯥꯛꯄ꯫
ꯎꯝ꯫
ꯅꯨꯡꯁꯤꯌꯦꯗ ꯅꯆꯦ ꯑꯗꯨꯗꯤ ꯁꯁꯨ ꯍꯣꯡ ꯍꯣꯡꯗꯦ ꯑꯗꯨꯝ ꯐꯖꯔꯒ ꯂꯩꯌꯦ ꯅꯣꯏꯁꯨ ꯑꯗꯨꯝ ꯄꯨꯟꯕ꯭ꯔꯣ
ꯍꯥꯥ
ꯅꯣꯏꯁꯨ ꯑꯗꯨꯃꯥꯏꯅ ꯈꯟꯕ꯭ꯔꯣ ꯍꯥꯏꯕ ꯅꯆꯦꯗꯣ ꯍꯣꯡꯗꯦ ꯍꯥꯏꯅ
ꯑꯥ ꯑꯗꯨꯃꯥꯏꯅ ꯈꯜꯂꯦ ꯃꯥ
ꯃꯥꯏꯅ ꯈꯜꯂꯦ ꯃꯁꯛꯇꯣ ꯍꯣꯡꯗꯤ ꯍꯣꯡ ꯀꯃꯥꯏꯅ ꯇꯧꯕꯅꯣ ꯌꯥꯝ ꯐꯩꯌꯦ ꯃꯥꯗꯤ ꯑꯩꯅ ꯆꯠꯈ꯭ꯔꯒ ꯏꯌꯥꯝꯕꯗ ꯑꯥ ꯍꯧꯖꯤꯛꯀꯤ ꯑꯣꯖꯥꯗꯣ ꯑꯩꯈꯣꯏꯒꯤ ꯊꯥꯏꯅꯒꯤ ꯑꯩꯅ ꯀ꯭ꯂꯥꯁꯁꯤ ꯀꯥꯔꯥ ꯀ꯭ꯂꯥꯁꯇꯣ ꯇꯔꯨꯛ ꯀꯥꯔꯤꯉꯩꯗ ꯃꯥꯗꯣ ꯑꯣꯖꯥ ꯑꯣꯏ ꯕꯅꯦ ꯑꯗꯨꯒꯤ ꯁꯛꯇꯣ ꯍꯧꯖꯤꯛ ꯐꯥꯎ ꯍꯣꯡꯗ꯭ꯔꯤ ꯑꯩꯅ ꯍꯥꯏꯕꯅꯦꯕ ꯆꯍꯤꯗꯤ ꯆꯠꯈ꯭ꯔꯦꯕ ꯅꯠꯇ꯭ꯔꯥ? ꯑꯗꯣ ꯃꯁꯛꯇꯤ ꯁꯨꯝꯑꯣꯡ ꯑꯗꯨꯝ ꯐꯖꯔꯒ ꯂꯩꯔꯤꯌꯦꯕ ꯃꯥ ꯃꯥꯕꯨ ꯀꯔꯤ ꯇꯩꯔꯤꯖꯥꯠꯅꯣ?
ꯃꯥ ꯀꯔꯤ ꯀꯔꯤꯁꯨ ꯁꯤꯖꯤꯟꯅꯗꯦ ꯃꯥꯗꯣ
ꯑꯣ ꯍꯥꯏꯗꯤ ꯃꯥ ꯁꯤꯖꯤꯟꯅꯕ ꯀꯔꯤ ꯀꯦ ꯕꯤꯕꯤ ꯀ꯭ꯔꯤꯝ ꯒꯨꯝꯕ ꯑꯦ ꯍꯥꯏꯕꯗꯤ ꯅꯣꯏꯒꯤ ꯅꯣꯏ ꯃꯤ ꯈꯔ ꯃꯥꯏꯒꯤꯒꯨꯝꯕ ꯀꯩꯅꯣ ꯍꯥꯏꯌꯦꯗ ꯑꯗꯨꯒꯨꯝꯕ ꯐꯕ ꯑꯣꯏꯔꯝꯅꯤ ꯍꯥꯏꯕꯗꯤ ꯑꯩꯈꯣꯏꯒꯤꯗꯤ ꯌꯥꯗꯦꯕ ꯍꯥꯏꯗꯤ ꯍꯦꯛꯇ ꯈꯨꯏꯔꯛꯀꯦ ꯇꯧꯏꯕ ꯑꯩꯈꯣꯏꯒꯤꯅ ꯄꯥꯕꯀꯣ
ꯎꯝ
ꯑꯗꯨꯒꯤꯅꯤꯗ
ꯑꯥꯏ
ꯄꯥꯕꯒ ꯄꯥꯗꯕꯒ ꯇꯣꯡꯉꯥꯜꯂꯦꯅ
ꯎꯝ
ꯄꯨꯡ ꯀꯌꯥ ꯊꯣꯛꯇꯣꯏꯅꯣ ꯂꯧꯕꯗꯣ ꯍꯥꯥ
ꯈꯪꯗꯦ ꯆꯠ
ꯄꯨꯡ ꯀꯌꯥꯗ ꯂꯧꯕ ꯆꯠꯇꯣꯏꯅꯣ ꯀꯩꯅꯣ ꯅꯪꯉꯣꯟꯗ ꯅꯦꯠ ꯅꯨꯡꯉꯥꯏꯇꯕ ꯃꯥꯜꯂꯦ ꯀꯃꯥꯏꯅ ꯇꯧꯕ꯭ꯔꯣ ꯇꯥꯕ꯭ꯔꯣ? ꯅꯪꯒꯤ ꯅꯅꯥꯛꯇ ꯅꯦꯠꯇꯣ ꯅꯨꯡꯉꯥꯏꯇꯕ ꯃꯥꯜꯂꯦꯕ ꯑꯗꯨ ꯅꯪꯒꯤ ꯅꯪ ꯆꯠꯊꯣꯛ ꯆꯠꯄ꯭ꯔꯥ ꯆꯠꯁꯤꯟꯕ꯭ꯔꯥ ꯀꯩꯅꯣꯃ ꯇꯧꯔꯝꯅꯤ ꯅꯦꯠꯇꯣ ꯌꯥꯝ ꯅꯨꯡꯉꯥꯏꯕ ꯑꯣꯏꯗꯦ
ꯑꯣ ꯍꯧꯖꯤꯛꯗꯤ ꯅꯨꯡꯉꯥꯏꯕ꯭ꯔꯥ
ꯍꯥꯏꯕ꯭ꯔꯥ ꯍꯣꯏ ꯀꯩꯗꯧꯕꯒꯤꯔꯣ
ꯑꯩꯅ ꯑꯗꯨꯝ ꯆꯠꯊꯣꯛ ꯆꯠꯁꯤꯟ ꯇꯧꯔꯒ
ꯑꯗꯨꯨꯝ ꯆꯠꯊꯣꯛ ꯆꯠꯁꯤꯟ ꯇꯧꯔꯒ ꯎꯝ ꯅꯣꯏ ꯀꯩꯅꯣ ꯅꯣꯏꯔꯣꯝꯁꯨ ꯅꯦꯠꯋꯥꯛ ꯈꯔ ꯅꯨꯡꯉꯥꯏꯇꯕ ꯑꯣꯏꯔꯝꯅꯤ
ꯑꯁ ꯅꯦꯠꯋꯥꯛ ꯅꯨꯡꯉꯥꯏꯇꯦ ꯔꯨꯝ ꯃꯅꯨꯡꯗꯗꯤꯀꯣ ꯅꯦꯠꯋꯥꯛ ꯇꯞꯄꯅ
ꯅꯪꯅ ꯍꯧꯖꯤꯛ ꯅꯪꯅ ꯍꯧꯖꯤꯛ ꯐꯝꯃꯤꯕ ꯃꯐꯝꯗꯣ ꯌꯥꯝ ꯆꯞ ꯆꯥꯔꯕꯅꯦꯀꯣ
ꯎꯝ ꯍꯧꯖꯤꯛꯇꯤ
ꯍꯥꯏꯕꯗꯤ ꯌꯥꯝ ꯇꯥꯕ꯭ꯔꯥ ꯍꯧꯖꯤꯛꯗꯤ ꯌꯥꯝ ꯁꯦꯡꯉꯦꯕ ꯁꯦꯡꯅ ꯇꯥꯏꯌꯦꯕ ꯁꯦꯡꯗꯗꯤ ꯋꯥꯔꯤꯗꯣ ꯌꯥꯝ ꯅꯨꯡꯉꯥꯏꯔꯀꯥꯟꯗꯀꯣ
ꯑꯗꯨꯅꯦ ꯅꯆꯦꯒꯤ ꯀꯩꯅꯣꯗꯣ ꯑꯩꯗꯤ ꯈꯪꯅꯤꯡꯉꯦ ꯍꯥꯏꯕꯗꯤ ꯃꯥꯗꯤ ꯌꯥꯝꯅ ꯐꯖ ꯑꯗꯨꯝ ꯀꯨꯏꯅ ꯂꯩꯌꯦꯕ ꯈꯨꯨꯏꯔꯛꯄ ꯇꯧꯗꯦꯕꯀꯣ ꯑꯥ ꯑꯗꯨꯒꯤꯅꯤꯗ ꯅꯪꯁꯨ ꯍꯪꯉꯒ ꯀꯩꯅꯣꯝꯃ ꯇꯧꯁꯤꯜꯂꯣ
ꯃꯥ ꯀꯔꯤꯁꯨ ꯁꯤꯖꯤꯟꯅ ꯗꯤꯅꯦ ꯃꯥꯟ ꯁꯤꯖꯤꯟꯅꯕꯗꯨꯕꯨ ꯂꯣꯇꯁ ꯒꯤ ꯂꯣꯁꯟꯗꯨ ꯑꯗꯨꯝ ꯁꯤꯖꯤꯟꯅꯕꯅꯦ ꯃꯥꯗꯣ
ꯑꯗꯨꯗꯤ
ꯐꯦꯁꯋꯥꯁꯒꯨꯝꯕꯗꯣ ꯃꯥꯗꯣ ꯀ꯭ꯌꯤꯌꯔꯒꯨꯝꯕꯅꯦ ꯁꯤꯖꯤꯟꯅꯕꯗꯣ